ꯀ꯭ꯔꯣ
ꯍꯜꯂꯣ
ꯀꯩꯗꯧꯔꯤꯒꯦ ꯅꯨꯡꯉꯥꯏꯕꯤꯔꯤꯕꯣ
ꯑꯗꯨ ꯀꯁꯇꯃꯔ ꯂꯥꯛꯇꯕꯒꯤ ꯍꯧꯖꯤꯛꯇꯤ ꯈꯔ ꯀꯣꯝꯕꯀꯣ ꯑꯣꯔ ꯏꯚꯅꯤꯡꯒ ꯃꯥꯏꯔꯗꯗꯤ ꯍꯨ ꯀꯔ ꯔꯦꯁ ꯇꯧꯔꯀꯅꯤ
ꯍꯥꯏꯗꯤ ꯃꯤ ꯌꯥꯝ ꯆꯅ ꯃꯥꯥꯟꯂꯀꯣ ꯄꯩꯁꯥꯒꯗ ꯃꯥꯗ ꯃꯥ ꯂꯑꯃꯅꯤꯅꯦ
ꯗꯨ ꯍꯅꯦ ꯀꯁꯇꯃꯔ ꯆꯪꯉꯒ
ꯎ
ꯑ ꯗꯨꯀꯥꯟ ꯍꯥꯡꯔꯒ ꯀꯁꯇꯃꯔ ꯔꯁ ꯑꯣꯏꯌꯦ ꯉꯁꯥꯏꯕꯨꯗꯤ
ꯅꯪꯒꯤ ꯄꯩꯁꯥ ꯍꯥꯞꯐꯝꯗꯣ ꯄꯤꯛ ꯊꯜꯂꯝꯕꯅꯤꯗ
ꯊꯟꯕꯕꯨꯗꯤ ꯊꯟꯗꯦ ꯑꯩꯈꯣꯏꯗꯤ ꯕꯤꯖꯤꯅꯦꯁ ꯑꯣꯏꯕꯅꯤꯅꯀꯣ ꯃꯔꯛ ꯑꯗꯨꯗꯤ ꯖꯣ ꯍꯥꯏ ꯃꯔ ꯃꯇꯗꯤ ꯑꯁ ꯃꯔꯛꯇꯗꯤ ꯅꯨꯡꯉꯥꯏꯔꯤꯗ ꯍꯂꯥꯡꯈꯥꯡꯥꯎ ꯀꯧꯗꯕ ꯃꯇꯝꯁꯨ ꯂꯩꯗ
ꯑꯩꯣ ꯕꯤꯖꯤꯅꯦꯁ ꯅꯣꯏ ꯌꯥꯝ ꯐꯩꯗ
ꯑꯗꯨꯒꯤ ꯅꯪꯕꯨꯁꯨ ꯇꯧꯔꯣ ꯍꯥꯏꯗ꯭ꯔꯣ ꯑꯩꯅ ꯕꯤꯖꯤꯅꯦꯁ ꯇꯧꯋꯣ ꯕꯤꯖꯤꯅꯦꯁ ꯄꯩꯁꯥ ꯄꯥꯏꯕꯅꯦ ꯍꯧꯖꯤꯛꯀꯥꯟꯗꯤ ꯕꯤ ꯕꯤꯖꯤꯅꯦꯁꯅꯦ ꯈ꯭ꯋꯥꯏꯗꯒꯤ ꯏꯅꯥ ꯈꯨꯟꯕ ꯍꯥꯏꯗ꯭ꯔꯣꯅ
ꯀꯔꯤ ꯕꯤꯖꯤꯅꯦꯁ ꯇꯧꯁꯤꯒꯦ ꯍꯥꯏꯕꯤꯌꯨꯅꯦ ꯑꯝꯇ
ꯑꯁ ꯃꯥ ꯃꯥꯒꯤ ꯑꯄꯥꯝꯕꯅꯦꯗ ꯑꯗꯨꯕꯨꯍꯣꯏ ꯍꯣꯏ ꯏꯝꯐꯥꯜ ꯔꯣꯝꯗ ꯑꯣꯏꯔꯗꯤ ꯇꯤ ꯈꯔ ꯂꯩꯅ ꯁꯤꯇꯤ ꯃꯐꯝꯗ ꯑꯣꯏꯔꯗꯤꯀꯣ ꯐꯤꯔꯣꯁꯦ ꯐꯤꯔꯣꯅ ꯗ꯭ꯔꯦꯁ ꯨꯝꯕꯗꯤ ꯀꯥꯏꯗꯦ ꯑꯗꯨꯕꯨ ꯑꯩꯈꯣꯏ ꯑꯩꯈꯣꯏ ꯆꯤꯡ ꯂꯣꯝꯗ ꯍꯥꯏꯕ ꯇꯥꯔꯦ ꯇꯃꯦꯡꯂꯣꯡ ꯅꯣꯅꯦ ꯑꯥꯎ ꯍꯥꯥ
ꯐꯩꯌꯦ ꯅꯣꯏꯗꯤ ꯍꯩꯕꯅꯤꯅ ꯇꯣꯛ ꯇꯥꯛ ꯇꯦꯛ ꯇꯥꯛ ꯇꯥꯛ ꯇꯥꯛ ꯍꯩꯕꯅꯤꯅꯦꯀꯣ
ꯑꯧ ꯚꯦꯂꯤꯔꯣꯝꯗ ꯑꯣꯏꯔꯗꯤꯀꯣ ꯈꯤꯇꯪ ꯂꯩꯌꯦꯅꯀꯣ ꯑꯩꯈꯣꯏ ꯐꯥꯁ ꯐꯨꯗꯀꯨꯝꯕ ꯑꯗꯨꯝ ꯆꯥꯕ ꯊꯛꯄꯅ ꯍꯦꯟꯅ ꯐꯩꯌꯦ ꯆꯤꯡꯡꯂꯣꯝꯗꯗꯤꯀꯣ ꯑꯗꯨꯅ ꯄꯨꯔꯥ ꯅꯟꯁ ꯇꯣꯞꯅꯦ ꯍꯥꯏꯕ ꯀꯁꯇꯃꯔꯁꯦ
ꯑ ꯑꯩꯁꯨ ꯀꯔꯤ ꯕꯤꯖꯤꯅꯦꯁ ꯇꯧꯁꯤꯒꯦ ꯈꯪꯗꯦꯅꯦ ꯑꯝꯇ ꯅꯪ ꯀꯔꯝꯕ ꯐꯒꯗꯒꯦ ꯍꯥꯏꯗ ꯑꯝꯇ ꯍꯥꯏꯕꯤꯌꯣ
ꯊꯦꯡ ꯂꯣꯏꯅꯃꯛ ꯌꯥꯔꯕꯅꯦ ꯄꯩꯁꯥ ꯄꯩꯁꯥ ꯇꯧꯔꯣ ꯅꯪ
ꯄꯩꯁꯥꯁꯨ ꯂꯩꯇ꯭ꯔꯤꯅꯦ ꯅꯣꯏ ꯑꯗꯨꯃꯥꯏ ꯄꯩꯁꯥ ꯄꯥꯏ ꯆꯄꯨꯁꯦ ꯆꯄꯨ ꯀꯦ
ꯄꯩꯁꯥ ꯁꯣ ꯂꯣꯡꯃ ꯁꯣꯕꯁꯂ ꯂꯥꯛꯇꯅꯦ ꯑꯩꯈꯣꯏꯗꯤ
ꯍꯥꯟꯅ ꯑꯁ ꯍꯥꯟꯅꯗꯤ ꯑꯩꯈꯣꯏꯁꯨ ꯏꯁꯇꯥꯔꯇꯤꯡꯗꯗꯤ ꯌꯥꯝ ꯋꯥꯏ ꯍꯦ ꯏꯁꯇꯥꯇꯤꯡꯗꯨꯗꯤ ꯑꯩꯈꯣꯏꯁꯨ ꯌꯥꯝ ꯋꯥꯏꯑꯦ ꯂꯥ ꯂꯥꯞ ꯑꯣꯏꯕꯅꯤꯅꯀꯣ
ꯍꯧꯖꯤꯛꯇꯤ ꯌꯥꯝ ꯅꯨꯡꯉꯥꯏꯔꯕꯣ
ꯑꯁ ꯅꯨꯡꯉꯥꯏꯕ ꯑꯣꯟ ꯍꯐꯅꯤꯅ ꯁꯤꯖꯟꯅ ꯑꯩꯈꯣꯏꯗꯤ ꯆꯤꯡꯂꯣꯝꯗ ꯑꯣꯏꯕꯅꯤꯅꯀꯣ ꯑꯣ ꯅꯅꯦ ꯍꯥꯏꯕ ꯅꯨꯡꯉꯥꯏ ꯍꯥꯏꯕ ꯇꯥꯏꯔꯦ
ꯐꯩꯗ ꯎ ꯐ ꯐꯩ ꯌꯨꯝꯁꯨ ꯌꯨꯝ ꯄꯥꯟꯕ ꯃꯇꯝꯁꯨ ꯌꯧꯔꯛꯑꯦ ꯄꯩꯁꯥꯁꯨ ꯄꯥꯏꯈꯠꯂꯦ ꯌꯨꯝꯁꯨ ꯄꯥꯅꯕ ꯇꯧꯔꯣ
ꯄ꯭ꯂꯥꯟꯅꯤꯡ ꯇꯧꯔꯤ ꯑ ꯑꯗꯨꯕꯨꯗꯤ
ꯌꯥꯝ ꯐꯩ ꯀꯦ
ꯅꯨꯄꯤ ꯂꯤꯃꯤꯠꯅꯦꯅ ꯅꯠꯇ꯭ꯔꯣ
ꯍꯣꯏ ꯀꯥꯏ ꯀꯥꯏꯗ ꯑꯣ ꯌꯥꯝ ꯐꯩꯅꯦ ꯀꯔꯝ ꯀꯥꯟꯗ ꯄꯥꯏꯈꯒꯦ ꯍꯥꯏꯕꯅꯣ
ꯗ ꯆꯍꯤ ꯑꯗꯨꯝ ꯃꯑꯣꯡ ꯌꯦꯡꯒꯤ ꯏꯔꯥꯡꯒꯤ ꯃꯇꯧ ꯏꯔꯥꯡ ꯃꯑꯣꯡꯁꯤꯒ ꯈꯪꯗ꯭ꯔꯦ
ꯑꯦꯗꯤ ꯎꯝ ꯅꯣꯏ ꯁꯥꯏꯒ ꯍꯧꯖꯤꯛꯀꯤ ꯖꯒꯥꯗ ꯑꯗꯨꯝ ꯂꯩꯕ ꯌꯥꯔꯦ
ꯑꯗꯨꯁꯨ ꯌꯥꯏ ꯑꯗꯨ ꯍꯥꯏꯕꯨꯝ ꯍꯥꯏꯕꯨꯝꯅꯀꯣ ꯑꯩꯈꯣꯏꯁꯦ ꯍꯥꯟꯅꯗꯤ ꯕꯤꯖꯤꯅꯦꯁꯁ ꯌꯥꯝ ꯅꯨꯡꯉꯥꯏꯔꯝꯕꯅꯦ ꯌꯥꯝ ꯅꯨꯡꯉꯥꯏꯔꯝꯕꯅꯦ ꯑꯗꯨꯒ ꯏꯔꯥꯡꯁꯤꯅꯀꯣ ꯖꯤꯔꯤꯔꯣꯝꯗꯁꯨ ꯆꯠꯄ ꯅꯨꯡꯉꯥꯏꯇꯦ ꯇ꯭ꯔꯦ ꯏꯝꯐꯥꯜ ꯔꯣꯝꯗꯁꯨ ꯆꯠꯄ ꯅꯨꯡꯉꯥꯏꯇ꯭ꯔꯦ ꯍꯧꯖꯤꯛ ꯑꯩꯈꯣꯏꯅ ꯆꯠꯊꯣꯛ ꯆꯠꯁꯤꯟ ꯇꯧꯔꯤꯕꯁꯤ ꯏꯝꯐꯥꯜ ꯔꯣꯝꯗ ꯍꯥꯏꯔꯗꯤ ꯑꯩꯈꯣꯏ ꯁꯅꯥ ꯂꯩꯕꯥꯛ ꯏꯃꯥ ꯑꯩꯈꯣꯏ ꯚꯦꯂꯤ ꯏꯝꯐꯥꯜ ꯔꯣꯝꯗꯗꯤꯀꯣ ꯀꯔꯤ ꯍꯥꯏꯁꯤꯔ ꯏꯁꯄꯣꯔꯠꯒꯤ ꯒꯥꯔꯤꯗ ꯆꯅꯕ ꯆꯠꯂꯦꯕ
ꯎꯝ ꯑꯃꯣꯝꯗ ꯐꯩ ꯑꯗꯨ ꯔꯤꯔꯣ ꯂꯩ ꯂꯣꯅꯤꯁꯠꯇ ꯌꯥꯗ꯭ꯔꯦ ꯃꯥ ꯎꯝ ꯁꯗꯕ꯭ꯔꯣ ꯍꯥ
ꯁꯥꯗꯕ꯭ꯔꯕ
ꯑ
ꯀꯩꯀꯩ ꯉꯔꯥꯡ ꯈꯣꯂ ꯇꯥꯕ ꯌꯥꯝ ꯅꯨꯡꯉꯥꯏꯇꯦꯅꯦ
ꯑꯥꯎ ꯂꯦꯎ ꯈꯔ ꯅꯉ ꯅꯣꯏ
ꯑꯦꯕ ꯅꯅꯨꯡꯉꯥꯏ ꯆꯥꯏ ꯍꯩ ꯈꯪ ꯈꯥꯡꯅ ꯀꯩꯅꯣꯝ ꯀꯩꯅꯣꯝ ꯉꯒ ꯆꯞ ꯃꯥꯟꯅꯕꯅꯤ ꯌꯥꯝ ꯁꯥꯕꯅꯤ ꯑꯣ ꯒꯥꯣ ꯑꯣ ꯒꯣ ꯁ ꯃꯗꯦ ꯅ ꯀꯣ ꯤꯒꯥꯥ ꯀꯨ ꯄꯁꯨ ꯁꯦꯁꯨ ꯊꯥꯗꯕꯅꯦ ꯑꯗꯒꯤꯅꯦ ꯑꯩꯈꯣꯏꯒꯤ ꯑꯩꯈꯣꯏꯒꯤ ꯈꯥꯡ ꯊꯥꯡꯗ ꯇꯤꯍꯧꯒꯨꯝꯕ ꯉꯧꯕꯗꯣ ꯐꯪꯕ꯭ꯔꯣ ꯆꯅꯝꯒꯨꯝꯕ ꯉꯧꯕꯗꯣ ꯃꯅꯕ ꯑ ꯁꯥꯏ ꯎꯝ ꯃꯁꯥꯏ ꯀꯩ
ꯑꯪꯅꯤ ꯁꯤꯇꯤꯔꯣꯝꯗꯗꯤ ꯀꯩꯅꯣꯁꯦ ꯄꯩꯁꯥꯁꯨ ꯀꯩꯀꯩꯁꯨ ꯇꯥꯈ꯭ꯔꯗꯤ ꯇꯥꯟꯊꯣꯛ ꯇꯥꯟꯁꯤꯟꯗꯤ
ꯈꯪꯗꯦꯗꯥ ꯁꯥꯇꯔ ꯃꯍꯔꯦ ꯃꯣꯗꯤ ꯍꯥꯏꯇꯅꯦ ꯂꯣꯏꯅ ꯍꯩꯌꯦ ꯇꯦꯛꯇꯥꯛ ꯇꯦꯛꯇꯥꯛ ꯍꯩꯌꯦ ꯅꯣꯏ ꯅꯨꯄꯥ ꯑꯣꯏꯒꯣꯏꯗꯕꯁꯤꯡꯗꯨꯗꯤ ꯅꯪ ꯅꯨꯄꯥ ꯑꯣꯏꯒꯗꯕꯁꯤꯡ ꯌꯥꯝ ꯅꯨꯡꯉꯥꯏꯅ ꯂꯩꯕ ꯌꯥꯕ ꯌꯥꯔꯦ ꯑꯗꯨꯗꯤ ꯅ ꯑꯣꯏꯗꯤ ꯍꯩꯕꯅꯤꯅꯨꯀꯣ
ꯍꯩꯇꯦꯗ ꯑꯩꯈꯣꯏꯁꯨ ꯁꯨꯝ ꯃꯤ ꯍꯥꯏꯕꯁꯤꯗꯤ ꯍꯤꯡꯉꯤ ꯁꯨꯗ꯭ꯔꯗꯤ ꯌꯥꯗꯦꯅ ꯇꯦꯛꯂꯤ ꯇꯦꯛꯂꯤ ꯑꯃꯃ
ꯎꯝ ꯅ ꯗꯨꯀꯥꯟ ꯐ ꯀꯌꯥꯗ ꯍꯥꯡꯒꯦ
ꯗꯨꯀꯥꯟꯁꯤ ꯑꯌꯨꯄꯨꯗꯤ ꯄꯨꯡ
ꯅꯤ ꯄ ꯈꯥꯏ ꯑꯗꯨꯕꯨ ꯗꯤ ꯀꯣ ꯑꯗꯨꯝ ꯑꯗꯨꯝ ꯊꯤꯡꯉꯦ
ꯎꯝ ꯑꯣ ꯍꫭꯡ ꯄꯨꯡ ꯀꯌꯥꯗ ꯃꯛ ꯊꯤꯡꯗꯨꯏꯕ
ꯑꯥ ꯍꫭꯔ‌ꯦꯟ ꯄꯨꯡ ꯀꯌꯥꯗ ꯃꯨꯛ ꯂꫭꯟꯗꫭꯏꯅꫭ
ꯎꯛꯇ ꯌꯥꯝ ꯐꯩ ꯅꯪꯒꯤꯗꯤ ꯐ꯭ꯔꯤꯗ ꯑꯗꯨꯝ ꯂꯩꯔꯒ ꯄꯩꯁꯥ ꯂꯧꯕꯅꯦꯕ ꯅꯠꯇ꯭ꯔꯣ
ꯎꯝ
ꯑꯁ ꯈꯨꯁꯁꯤ ꯂꫭꯏꯔ‌ꯦ ꯅꯨꯡꯁꯥ ꯌꯥꯝ ꯁꯥꯕ꯭ꯔꯣ
ꯐꯩꯌꯦ ꯐꯩꯌꯦ ꯐꯖꯅ ꯂꯩꯌꯨ
ꯅꯨꯡꯁꯥ ꯌꯥꯝ ꯁꯥꯕ꯭ꯔꯕ ꯅꯨꯡꯁꯥ ꯌꯥꯝ ꯁꯥꯕ꯭ꯔꯕ ꯀꯅꯅꯣ ꯑꯩꯔꫭ
ꯑ
ꯑꯩꯔꯔꯕ ꯀꯩ ꯇꯧꯗꯦꯗ ꯀꯩꯁꯨ ꯇꯧꯗꯦꯕ ꯀꯩꯗꯧꯔꯒꯦ ꯑꯩ
ꯅ ꯅ ꯐꯖꯅ ꯇꯥ ꯈꯪꯦ
ꯅꯠꯇ꯭ꯔ ꯅꯪꯅ ꯃꯍꯧꯁꯥꯅ ꯅꯪꯒꯤ ꯃꯈꯣꯟ ꯇꯥꯕ ꯅꯨꯡꯉꯥꯏꯕꯒꯤꯔ ꯈꯪꯗꯦ ꯈꯔ ꯑꯁꯀꯤ ꯇꯔꯊ, ꯂꫭꯛ ꯊꯨꯡꯂꯤ ꯊꯨꯡꯂꯤ ꯇꯔ ꯃꯤꯅ ꯋꯥ ꯉꯥꯡ ꯅꯕꯁꯦ ꯌꯥꯝ ꯅꯨꯡꯉꯥꯏꯕꯅꯦ
ꯍꯣꯏ ꯍꯣꯏ ꯍꯣꯏ ꯍꯣꯏ ꯃꯤ ꯑꯗꯨꯃꯥꯏꯅ ꯇꯧꯕꯅꯦ ꯃꯤ ꯑꯗꯨꯃꯥꯏꯅ ꯍꯥꯏꯌꯦꯕꯥ ꯂꫭꯛ ꯊꯨꯡ ꯈꫭꯠꯄꯔꯥꯅꯥ
ꯑꯥ
ꯃꯤ ꯂꯣꯛ ꯊꯨꯡꯕ꯭ꯔꯥ ꯈꯣꯠꯄ꯭ꯔꯥꯅ ꯑꯗꯨꯝ ꯍꯥꯏꯅꯩꯑꯌꯦꯕ
ꯑꯥꯎ ꯇꯣꯛꯂꯤ ꯇꯣꯛꯂꯤ ꯂꯣꯛ ꯊꯨꯡꯂꯤ ꯊꯨꯡꯂꯤ ꯇꯧꯔꯣꯏ ꯑꯩꯅꯁꯨ ꯅꯨꯡꯁꯤꯕꯨꯅꯦ ꯑꯩꯅꯀꯣ
ꯍꫭꯏ ꯋꯥ ꯀꯩꯍꯥꯏꯁꯤꯔꯥ ꯇꯕꯁꯨ ꯃꯤꯅ ꯇꯥꯕꯁꯨ ꯅꯨꯡꯉꯥꯏꯕ ꯑꯩꯈꯣꯏꯅ ꯉꯥꯡꯕꯗ ꯑꯗꯨꯝ ꯕꯤꯠ ꯂꯩꯕꯅꯦꯕ ꯑꯗꫭ ꯃꯤꯁꯤꯡꯗꯣ ꯐꯣꯟꯅ ꯋꯥꯔꯤ ꯇꯧꯕꯁꯦ ꯅꯪ ꯂꯣꯛ ꯊꯨꯡꯕ꯭ꯔꯥ ꯈꯣꯠꯄ꯭ꯔꯥ ꯍꯪꯅꯏꯌꯦ ꯑꯩ ꯈꫭꯟꯁꯦ ꯀꯃꯥꯏꯅ ꯇꯧꯕꯅꯣ ꯈꯪꯗ‌ꯦ
ꯅꯣꯏ
ꯇꯥꯕꯉ ꯑꯃꯥꯔꯛꯇꯤ ꯊꯥꯒꯠꯂꯣ ꯍꯥꯟ ꯎꯗ꯭ꯔꯦ
ꯨꯝꯕ ꯈꯣꯟꯖꯦꯜ
ꯀꯩ ꯍꯥꯏꯕꯅꯣ
ꯍꯥꯟꯅꯗꯤ ꯅꯪ ꯔꯤꯜꯒꯨꯝꯕ ꯃꯇꯦꯛ ꯃꯇꯦꯛ ꯀꯩꯅꯣ ꯏꯁꯩꯒꯨꯝꯕ ꯁꯔꯈꯤ ꯇꯔ ꯔ ꯍꯦꯛꯇ ꯄꯥꯏꯔꯛ ꯀꯩꯅꯣ ꯊꯥꯒꯠꯄ ꯅꯠꯇ꯭ꯔꯣ ꯃꯇꯦꯡ ꯃꯇ
ꯊꯒꯠꯇꯦꯗ ꯍꯩꯁꯨ ꯍꯩꯇꯕꯗꯨ
ꯑꯦ ꯍꯥꯟꯅꯀꯤ ꯀꯔꯤ ꯍꯥꯏꯁꯤꯅ ꯍꯥꯟꯅ ꯆꯍꯤ ꯂꯒ
ꯍꯩꯏꯇꯤꯌ‌ꯦ ꯊꯒꯠ ꯄꯒ ꯊꯒꯠ ꯅꯤꯡꯉ‌‌ꯦ ꯍꯩꯏ ꯌꯦ ꯑ
ꯆꯥꯎꯔꯒ ꯏꯁꯩ
ꯎꯝ ꯎꯝ ꯑꯩꯁꯦ ꯏꯁꯩꯒꯨꯝꯕꯗꯤ ꯌꯥꯝ ꯄꯥꯝꯃꯦ ꯈꯣꯟꯖꯦꯜꯁꯨ ꯌꯥꯗꯕꯩꯅꯤ ꯆꯦꯆ ꯈꯣꯟꯖꯦꯜꯁꯤꯅ ꯑ ꯁꯣꯝꯗ
ꯑꯟꯑꯣꯗꯤꯕꯜ
ꯈꯣꯟꯖꯦꯜ ꯌꯥꯗꯕꯀꯣ ꯏꯁ ꯍꯣꯏ ꯀꯥꯎ ꯏꯁ ꯏꯁ ꯋꯥ ꯗꯤ ꯅꯪꯁꯤ ꯑꯩꯏ ꯑꯩ ꯄꯪꯊꯥ ꯊꯥꯒꯠꯄ ꯃꯥꯜꯂꯤꯗ
ꯑꯟꯑꯣꯗꯤꯕꯜ ꯗꯤ ꯇꯥꯕꯒꯤ ꯍꯥꯏꯕ ꯋꯥꯅꯤ ꯍꯥꯏ ꯀꯅꯥꯅꯅꯣ ꯅꯣꯏ ꯈꯨꯟꯗꯅꯦ ꯃꯤ ꯑꯃꯅ ꯁꯨ ꯍꯥꯏꯌꯦ ꯑꯁ ꯀꯩꯅꯣꯗꯣ ꯑꯂꯨꯡꯗꯣ ꯑ ꯃꯥ ꯏꯁꯩ ꯌꯥꯝꯅ ꯁꯛꯄ ꯍꯩꯌꯦ ꯃꯈꯣꯟꯅ ꯌꯥꯝ ꯐꯖꯅꯦ ꯌꯥꯝꯅ ꯇꯥꯕ ꯅꯨꯡꯉꯥꯏꯌꯦ ꯈꯨꯟ ꯃꯤꯁꯤꯡꯅꯁꯨ ꯑꯅꯝꯕ ꯍꯥꯏꯅꯕ ꯃꯥꯜꯂꯦ ꯌꯥꯝ ꯏꯁꯩ ꯁꯛ ꯄ ꯍꯩꯔꯝꯃꯤꯍꯦꯅ ꯍꯥꯏꯔꯛꯄꯀꯣ ꯃꯣꯏꯅ ꯑꯁꯦꯡꯕꯅꯦ ꯑꯁꯦꯡꯕꯅꯦ ꯍꯥꯏꯌꯦ ꯑꯩꯅ ꯑꯣ ꯍꯣꯏ ꯍꯦꯛꯇ ꯃꯥ ꯔꯤꯌꯦꯜꯒꯨꯝꯕꯗꯤ ꯊꯥꯒꯠꯄꯅꯦꯅ ꯍꯥꯏꯕ
ꯇꯥꯔꯤꯖꯦ ꯎꯝ
ꯁꯦ ꯑꯁꯦꯡꯕꯅꯤ
ꯑꯩꯉꯣꯟ ꯅꯣꯡ ꯅꯣꯡ ꯅꯣꯅꯤꯡ ꯅꯣꯛꯅꯤꯡꯉꯥꯏꯗ
ꯑꯟꯏꯟꯇꯦꯜꯂꯤꯖꯦꯕꯜ ꯁꯦꯡꯕꯅꯦ ꯁꯤꯡꯒꯔ ꯁꯤꯡꯒꯔ ꯑꯟꯏꯟꯇꯦꯜꯂꯤꯖꯦꯕꯜ
ꯄ꯭ꯔꯦꯛꯇꯤꯁ ꯇꯧꯔꯒ ꯁꯤꯡꯒꯔꯁꯨ ꯑꯣꯟꯕ ꯌꯥꯏꯌꯦ ꯍꯥꯏꯕꯗꯤ ꯍꯧꯖꯤꯛꯀꯥꯟꯗꯤ ꯃ꯭ꯌꯨꯖꯤꯛ ꯁꯦꯟꯇꯔꯒꯨꯝꯕ ꯃ꯭ꯌꯨꯖꯤꯛ ꯇꯝꯐꯝ ꯌꯥꯝ ꯂꯩꯔꯤꯅꯀꯣ
ꯑꯟꯑꯣꯗꯤꯕꯜ ꯎ ꯑꯁ ꯑꯩ ꯑꯩꯈꯣꯏ ꯈꯣꯟꯖꯦꯟꯗꯤ ꯌꯥꯗꯕꯅꯤꯅ ꯅꯈꯣꯏ ꯀꯔꯤ ꯍꯥꯏꯁꯤꯔꯥ ꯋꯥꯆꯦꯠ ꯆ ꯋꯥꯆꯦꯠ ꯀꯩ ꯍꯥꯏꯁꯤꯔꯥ ꯃꯈꯥꯗ ꯐꯨꯕꯩ ꯑꯗꯨꯃꯥꯏꯅ ꯀꯣꯟꯊꯧꯕꯗꯣ ꯍꯤꯍꯤ ꯐꯤꯁꯤꯒꯥꯏꯕꯩ ꯃꯈꯣꯜꯒ
ꯆꯥꯁ ꯆꯥꯁ ꯂꯣꯏꯔꯦꯍꯦ
ꯑꯍꯍꯍꯍ ꯑ ꯑꯁꯦꯡꯕꯅꯦ ꯏꯁꯩꯒꯨꯝꯕꯗꯤ ꯌꯥꯝ ꯄꯥꯝꯖꯕ ꯍꯥꯏ ꯇꯔꯦ ꯑꯗꯣ ꯍꯩꯇꯕ ꯍꯥꯏꯇꯥꯔꯦ ꯁꯤ ꯁꯤꯡꯒꯔ ꯁꯤꯡꯒꯔ ꯁ ꯑꯐꯥꯎꯕꯒ ꯋꯥꯈꯜꯗꯒꯀꯣ ꯁꯤꯡꯒꯔ ꯑꯐꯥꯎꯕꯒ ꯑꯣꯏꯔꯝꯃꯗꯤ ꯀꯥꯏꯅꯀꯣ ꯌꯥꯝ ꯖꯥꯖꯥꯠ ꯈꯟꯕꯖꯥꯠꯅꯤꯗ ꯑꯗ ꯑꯩꯈꯣꯏꯗꯤ ꯏꯁꯩ ꯁꯛꯄ ꯏꯁꯩ ꯁꯛꯄ ꯌꯥꯗꯦꯕ ꯎꯝ
ꯁꯤꯡꯒꯔ ꯈ꯭ꯋꯥꯏ ꯈ ꯈꯣꯟꯖꯦꯜ ꯐ ꯈꯣꯟꯖꯦꯜ ꯐꯖꯕꯁꯤꯗꯤꯅꯦ ꯁꯣꯔꯤ ꯁꯦꯡꯖꯝ ꯁꯣꯔꯤ ꯁꯤꯖꯥꯝ ꯍꯥꯏꯕ꯭ꯔꯥ ꯑꯗꯨꯒ ꯁꯗꯥꯅꯟꯗ ꯑꯁ ꯅꯨꯡꯉꯥꯏꯌꯦ ꯑꯗꯨꯝ ꯃꯣꯏ ꯃ ꯃꯣꯏ ꯃꯈꯣꯟ ꯐꯥꯎꯗꯦ ꯑ ꯁꯣꯔꯤ ꯁꯦꯟꯖꯝ ꯅ ꯀꯔꯤ ꯍꯥꯏꯁꯔꯥ ꯅꯨ ꯄꯥ ꯌꯥꯝ ꯊꯣꯛꯑꯒ ꯊꯥꯕ ꯅꯨꯡꯉꯥꯏꯇ꯭ꯔꯥ
ꯃꯥꯅꯦ ꯌꯥꯝꯅ ꯀꯔꯤ ꯍꯥꯏꯁꯤꯔꯥ ꯁꯥꯗꯅꯅ ꯁꯨ ꯑꯗꯨꯝ ꯀꯩ ꯍꯥꯏꯁꯦ ꯑꯦꯕꯔꯒ꯭ꯔꯤꯟ ꯍꯥꯏꯇꯥꯔꯦꯀꯣ ꯑꯗꯨꯝ ꯃ ꯃꯇꯝ ꯈꯨꯗꯤꯡ ꯃꯤꯅ ꯑꯗꯨꯝ ꯄꯥꯝꯕꯗꯣ ꯊꯥꯏꯅꯗꯤ ꯑꯩꯈꯣꯏ ꯑꯉꯥꯡ ꯑꯣꯏꯔꯤꯉꯩꯗꯒꯤ ꯇꯧꯔꯛꯄꯗꯣ ꯑꯗꯨꯝ ꯃꯤꯅ ꯑꯗꯨꯝ ꯍꯧꯖꯤꯛꯐꯥꯎ ꯑꯗꯨꯝ ꯄꯥꯝꯃꯦꯕ ꯑꯩꯗꯤ ꯏꯁꯩ ꯁꯛꯐꯝꯗꯒꯅꯦ ꯃꯥ ꯑꯗꯨꯝ ꯌꯥꯎꯔꯗꯤ ꯃꯌꯥꯝꯁꯦ ꯕꯤꯠ ꯑꯗꯨꯝ ꯂꯩꯕꯅꯦꯕ
ꯇꯥꯕꯁꯨ ꯅꯨꯡꯉꯥꯏꯌꯦꯕ ꯃꯥꯅ ꯁꯛꯄ ꯃꯑꯣꯡꯁꯨꯀꯣ
ꯏꯁꯩ ꯌꯦꯡꯕꯗꯒꯤ ꯃꯥ ꯃꯥꯒꯤ ꯀꯩꯅꯣ ꯇꯧ ꯄꯔꯐꯣꯔꯃꯦꯟꯁ ꯅꯪꯗꯤ ꯌꯦꯡꯕ ꯃꯇꯝꯗ ꯆꯠꯄ꯭ꯔꯣ ꯁ ꯂꯩꯔꯤꯉꯩꯗ ꯑꯩꯈꯣꯏꯗꯤꯣꯏꯗꯤ ꯁꯣꯏꯗꯤ ꯌꯦꯡꯕꯗ